ꯎꯝ
ꯑ ꯕ꯭ꯔꯣ ꯀꯩꯗꯧꯔꯝꯃꯤꯅꯣ
꯭ꯔꯣ ꯁꯨꯝ ꯆꯥꯛ ꯇꯣꯛꯄꯒꯤ ꯐꯐꯝ ꯖꯥꯠꯅꯤ ꯭ꯕꯔꯣꯗꯤ
ꯉꯁꯥꯏꯗ ꯑꯩꯗꯤ ꯀꯩꯅꯣ ꯇꯧꯔꯝꯕꯅꯤꯅꯦ ꯋꯥꯋꯀꯤꯡ ꯆꯠꯂꯨ ꯍꯜꯂꯛꯇ ꯉꯥꯏꯔꯤ ꯍꯨꯃꯥꯡ ꯁꯧꯋꯦꯅ ꯏꯔꯨ ꯃꯥꯏꯊꯖꯔꯝꯃꯤꯅꯦ
ꯑꯣ ꯏꯊ ꯂꯧꯕꯅꯦꯕ ꯀꯣ
ꯑꯥ ꯏꯟꯊꯠꯜꯂꯃꯤꯅꯦ ꯁꯥꯏꯌꯦꯦꯅꯦ ꯍꯧꯖꯤꯛꯀꯥꯟꯁꯦ
ꯃꯥꯅꯦ ꯃꯥꯅꯦ ꯅꯣꯡꯒꯤ ꯇꯥꯗ꯭ꯔꯦ ꯅꯣꯡꯃꯥꯡꯉꯒꯗ ꯂꯩꯔꯦ ꯑꯗꯨꯅ ꯁꯨꯝ ꯥꯕ꯭ꯔꯣ ꯑꯣꯡꯈꯠꯅ ꯂꯩꯔꯦꯅꯦ ꯀꯣ
ꯎ ꯃꯥꯅꯦ ꯍꯧꯖꯤꯛꯇꯁꯤ ꯑꯁ ꯂꯩꯐꯝ ꯆꯥꯐꯝ ꯈꯪꯗꯕꯤꯅꯤ ꯃꯩ ꯃꯩ ꯃꯔꯛꯇ ꯂꯩꯕꯒ ꯆꯞ ꯃꯥꯟꯅ
ꯋꯥꯅꯤ ꯋꯥꯅꯤ ꯍꯥꯏꯗꯤ ꯑꯁꯥꯕꯅ ꯑꯁꯥꯐ ꯂꯣꯏꯅꯔꯒ ꯁꯨꯝ ꯂꯩꯗꯧꯔꯦꯕ
ꯍꯥꯏꯗꯤ ꯃꯇꯝꯒꯤ ꯃꯇꯨꯡ ꯏ ꯃꯇꯨꯡꯏꯟꯅ ꯁꯨꯝ ꯁꯨꯝ ꯁꯥꯕꯁꯤ ꯁꯨꯝ ꯁꯨꯝ ꯍꯦꯟꯒꯠꯂꯛꯏ ꯍꯛꯆꯥꯡꯁꯤ ꯀꯃꯥꯏꯅ ꯇꯧꯗꯣꯏꯅꯣ ꯒ꯭ꯌꯥꯟ ꯇꯥꯁꯤꯜꯂꯛꯇ꯭ꯔꯦ ꯄꯩꯁꯥ ꯂꯩꯕ ꯃꯤ ꯈꯛꯇꯪꯅ ꯐꯪꯗꯧ ꯅꯨꯡꯉꯥꯏꯕꯗꯧꯅ ꯇꯧꯋꯤꯗ ꯍꯧꯖꯤꯛꯀꯥꯟꯁꯦ
ꯋꯥꯦ ꯋꯥꯅꯤꯕꯟ ꯅꯨꯡꯉꯥꯏꯇꯕ ꯀꯥꯡꯕꯨꯗꯗꯤ ꯑꯗꯨꯝ ꯅꯨꯡꯉꯥꯏꯇ꯭ꯔꯤꯕ
ꯑꯣꯣꯏ ꯄꯩꯁꯥ ꯂꯩꯈ꯭ꯔꯒꯗꯤ ꯍꯥꯏꯗꯤ ꯑꯁꯥꯕ ꯀꯩ ꯑꯣꯏꯔꯣ ꯑꯦꯁꯤ ꯊꯥꯈ꯭ꯔꯗꯤ ꯂꯣꯏ ꯌꯥꯏ ꯍꯥꯏꯕ
ꯃꯥꯅꯦ ꯑꯗꯨꯒ ꯉꯪꯗꯕꯗꯗꯤ ꯑꯃꯨꯛ ꯋꯥꯗꯣꯔꯤꯕꯅꯤ ꯑꯗꯨ ꯏꯁꯥꯟꯅ ꯑꯗꯨꯨ ꯍꯥꯡꯗꯣꯔꯤꯕꯅꯤ
ꯇꯤꯉ ꯈꯒꯗ꯭ꯔꯥ
ꯏꯁ ꯏꯁꯋꯥꯔꯤ
ꯑꯁ ꯋꯥꯔꯦꯅꯦ ꯍꯧꯖꯤꯛꯀꯥꯟꯁꯦ ꯏꯀꯥꯎꯗꯤ ꯆꯥꯛꯀ ꯉꯟꯅ ꯆꯥꯛ ꯊꯣꯛꯣꯛꯇꯅ ꯀ ꯀꯨ ꯇ ꯑꯣꯏꯔꯝꯃꯤꯅꯣꯅꯦ
ꯁꯨꯝ ꯃꯌꯥꯝꯒ ꯋꯥꯔꯤ ꯋꯥꯇꯥꯏ ꯇꯧꯔꯝꯃꯦ ꯍꯥꯏꯕ ꯇꯥꯔꯦꯗꯅ ꯆꯥꯎꯊꯣꯛꯄꯒꯤ ꯇꯨꯝꯕ ꯅꯨꯡꯉꯥꯏꯅꯕ ꯍꯥꯏꯒꯗ꯭ꯔꯥ ꯋꯥꯈꯜ ꯅꯨꯡꯉꯥꯏꯅꯕꯕꯨ ꯍꯥꯏꯒꯗ꯭ꯔꯥ ꯕꯪ ꯅꯨꯡꯉꯥꯏꯅꯅꯕꯕꯨ ꯍꯥꯏꯒꯗ꯭ꯔꯥ ꯆꯥꯀ ꯊꯣꯛꯣꯛꯑꯒ ꯒ꯭ꯌꯥꯟ ꯇꯥꯅ ꯑꯗꯨꯃꯥꯏꯅ ꯇꯧꯔꯝꯃꯤꯅꯤ ꯀꯩ ꯃꯊꯦꯜ ꯍꯣꯠꯅꯔꯒꯦ ꯉꯁꯤꯕꯣ
ꯇ ꯑꯩꯈꯣꯏꯗꯤ ꯃꯊꯦꯜꯁꯦ ꯊꯣꯡꯗ꯭ꯔꯤꯌꯦ ꯉꯁꯤꯒꯤꯗꯤ ꯊꯣꯡꯁꯦꯔꯥꯅ ꯁꯦꯝ ꯁꯥꯔꯒꯦꯅꯪ ꯀꯟꯅ ꯇꯧꯔꯝꯃꯤꯅꯤꯅꯦ
ꯑꯣ ꯑꯍꯥꯎꯕꯔꯣ ꯅꯠꯇ꯭ꯔꯒ ꯁꯨꯝ ꯏꯆꯝ ꯆꯝꯅ ꯑꯗꯨꯝ ꯍꯣꯠꯅꯗꯣꯏꯔꯣ ꯀꯔꯝꯕ ꯃꯑꯣꯡꯗꯅꯣꯅꯦ
ꯏꯟꯁꯥꯡꯁꯦ ꯑꯆꯝꯕꯗ ꯑꯣꯏꯅ ꯇꯧꯔꯒ ꯑꯆꯝꯕ ꯍꯋꯥꯏ ꯍꯋꯥꯏꯗꯅ ꯐꯗꯧ ꯃꯥꯥꯟꯜꯂꯤꯩ ꯍꯛꯆꯥꯡꯁꯨ ꯄꯣꯠꯆꯤꯟ ꯈꯔ ꯍꯦꯟꯒꯠ ꯋꯥ
ꯃꯥꯅꯦ
ꯁꯥ ꯉꯥ ꯆꯥꯁꯤꯜꯂꯒ ꯍꯛꯆꯥꯡꯁꯦ ꯑꯃꯨꯛ ꯁꯥꯕꯅꯤꯅ ꯇꯨꯝꯕ ꯉꯝꯗꯕꯒꯤ ꯍꯥꯏꯕ ꯄ꯭ꯔꯣꯕ꯭ꯂꯦꯝ ꯑꯃꯁꯨ ꯂꯩꯕꯅꯤꯅ
ꯃꯥꯅꯤ ꯃꯥꯅꯦ ꯁꯥ ꯉꯥ ꯆꯥꯁꯤꯜꯂꯒ ꯍꯛꯆꯥꯡꯁꯦ ꯁꯥꯒꯤ ꯐꯤꯕꯝ ꯂꯥꯛꯄꯁꯨ ꯐꯖꯗꯦ ꯑꯗꯨꯒ
ꯃꯥꯅꯤ ꯃꯥꯅꯤ ꯂꯥꯎ ꯈꯣꯡ ꯌꯦꯡꯉꯛꯄꯒꯤ ꯐꯤꯕꯝ ꯑꯃ ꯂꯥꯛꯄ ꯌꯥꯏꯑꯕ
ꯑꯗꯦ ꯃꯥꯗꯦ ꯑꯗꯨ ꯑꯆꯝꯕꯁꯨ ꯈꯔ ꯍꯣꯠꯅꯒꯗꯧꯕꯅꯤ ꯍꯛꯆꯥꯡꯗ ꯀꯥꯟꯅꯕꯗꯨ ꯄꯤꯁꯟꯒꯗꯧꯕꯅꯤ
ꯎꯝ ꯑꯩꯗꯤ ꯂꯥꯏꯕꯨ ꯅꯤꯡꯈ꯭ꯔꯁꯤꯅ ꯈꯜꯂꯛꯑꯕꯅꯤ
ꯄꯨꯟꯁꯤꯁꯦ ꯀꯩꯅꯣ ꯏꯪꯅ ꯆꯤꯛꯅ ꯋꯥꯈꯜ ꯄꯨꯛꯅꯤꯡ ꯂꯩꯇꯥꯅ ꯂꯩꯔꯒꯦꯅ
ꯍꯣꯏ ꯄꯨꯟꯁꯤꯁꯦ ꯍꯧꯖꯤꯛꯀꯥꯟꯁꯤꯗꯤ ꯀꯩ ꯍꯥꯏꯅꯤ ꯋꯥꯔꯜ ꯀꯞꯁꯨ ꯁꯥꯟꯅꯔꯤ ꯑꯗꯣ ꯅꯨꯡꯕꯨꯗꯤ ꯅꯨꯡꯉꯥꯏꯌꯦꯕ ꯑꯣ ꯃꯤꯁꯤꯡꯁꯦ ꯊꯦꯡꯁꯤ ꯂꯤꯂꯥꯁꯤ ꯎꯕꯗ ꯌꯣꯇꯤꯟ ꯈꯔ ꯀꯜꯂꯤ ꯌꯥꯏ ꯈꯔ ꯍꯥꯠꯇꯣꯛ ꯈꯠꯅ ꯆꯩꯅꯕꯒꯤ ꯄꯣꯠ ꯆꯩꯁꯨ ꯌꯥꯝ ꯇꯥꯕꯅꯤꯅ ꯀꯤꯖꯔꯦꯅꯦ ꯂꯥꯏ ꯅꯤꯡꯉꯤꯕꯅ ꯁꯥꯟꯇꯤ ꯐꯪꯒꯗ꯭ꯔꯅ ꯈꯜꯂꯛꯏꯕ
ꯃꯥꯅꯦ ꯃꯥꯅꯦ ꯕꯣꯠ ꯁꯥꯟꯅꯕꯕꯨꯗꯤ ꯃꯍꯥꯛꯄꯨ ꯁꯧꯒꯠꯄꯅ ꯍꯦꯟꯅ ꯀꯩꯅꯣ ꯇꯧꯔꯦꯗ ꯇꯧꯔꯦꯅꯦ
ꯑꯗꯨꯅꯦ ꯁꯥꯟꯅꯕ ꯃꯤꯁꯤꯡꯗꯨꯅ ꯈꯪꯕꯤꯔꯒꯗꯤ ꯑꯃꯝꯛ ꯐꯕ ꯑꯗꯨꯃꯛꯁꯨ ꯈꯪꯕꯤꯗ ꯑꯩꯈꯣꯏ ꯁꯣꯝꯗ ꯁꯥꯟꯅꯔꯤꯕ ꯂꯤꯂꯥ ꯑꯁꯤꯕꯨꯕ
ꯕꯣꯣꯟꯗꯤ ꯌꯦꯡꯗ꯭ꯔꯁꯨ ꯌꯥꯔꯦ ꯀꯩꯅꯣ ꯏꯁꯇꯦꯠꯇ ꯆꯠꯂꯣꯏ ꯊꯝꯅꯔꯛꯑꯗꯤ ꯆꯠꯅ ꯅꯪꯅ ꯐꯩ ꯃꯥꯅ ꯐꯩ ꯖꯅ ꯂꯤ ꯀꯗ ꯕꯣꯟꯁꯦ ꯑꯗꯨꯝ ꯀꯩ ꯕꯣꯜꯅꯣ ꯑꯗꯨꯝ ꯈꯪꯉꯅꯤꯕ ꯕꯣꯁꯦ ꯍꯈꯣꯏ ꯌꯦꯡꯗ꯭ꯔꯦ ꯃꯕꯣꯜꯁꯦ ꯇꯟꯗꯅ
ꯏꯁꯗꯤꯦ ꯇꯁ ꯆꯒꯨ ꯕꯣꯜꯁꯦ ꯋꯥꯔꯜ ꯀꯞ ꯋꯥꯔꯜ ꯀꯞꯁꯦ ꯏꯁꯇꯦꯇꯁꯇ ꯂꯣꯏ ꯂꯩꯔꯝꯃꯦꯅꯤ ꯑꯩꯈꯣꯏ ꯑꯗꯨꯝ ꯆꯪꯉꯒ ꯃꯇꯝ ꯇꯨꯝꯗꯈꯩ ꯑꯍꯤꯡ ꯇꯨꯝꯗꯒꯩ ꯌꯦꯡꯗ꯭ꯔꯁꯨ ꯌꯥꯔꯦꯕ ꯍꯧꯖꯤꯛꯀꯥꯟꯁꯦ
ꯌꯥꯔꯦ ꯌꯥꯔꯦ ꯇꯉ ꯍꯣꯏ ꯊꯒꯣꯏꯒꯨꯝꯕ ꯃꯌꯥꯝ ꯂꯩꯕ ꯑꯩꯈꯣꯏ ꯆꯥꯎꯊꯣꯛꯆꯔꯤꯗꯨꯕ ꯌꯦꯡꯗꯁꯨ ꯌꯥꯔꯤꯕꯅꯤ ꯅꯠꯇ꯭ꯔꯥ
ꯃꯥꯅꯦ ꯑꯁ ꯃꯣꯏ ꯃꯌꯥꯝ ꯂꯩꯕꯩꯁꯨ ꯅꯨꯡꯉꯥꯏꯖꯕ ꯑꯃꯅꯤꯗ
ꯋꯥꯗꯤ
ꯅꯠꯇ꯭ꯔꯒꯗꯤ ꯃꯤ ꯃꯌꯥꯝꯁꯤꯁꯨ ꯀꯨꯝꯍꯩ ꯇ ꯀꯨꯝꯍꯩ ꯂꯩꯔ ꯍꯇꯗꯅ ꯉꯥꯎꯇꯔ ꯉꯥꯛꯇꯣꯏꯅꯦꯕ
ꯃꯥꯅꯦ ꯃꯥꯅꯦ ꯑꯗꯨꯝꯕꯁꯨ ꯈꯔ ꯌꯥꯎꯗ ꯌꯥꯄꯣꯠꯇꯦ ꯃꯌꯥꯝꯒꯤ ꯅꯨꯡꯉꯥꯏꯅꯕ ꯃꯣꯏ ꯑꯗꯨ ꯁꯦꯕꯥꯕ ꯈꯜꯂꯕꯅꯦ ꯍꯥꯏꯇꯥꯔꯦ ꯑꯗꯨ
ꯁꯦꯕꯥꯁꯤꯦ ꯃꯈꯟ ꯃꯈꯟꯅꯦ ꯍꯧꯖꯤꯛ
ꯃꯥꯅꯤ ꯃꯥꯅꯤ ꯈꯔꯥꯎꯗ ꯏꯀꯥꯏ ꯈꯪꯗꯕꯒꯤ ꯁꯦꯕꯥ ꯈꯔ ꯑꯁ ꯈꯪꯗꯦ ꯌꯥꯝꯗꯣꯏ ꯃꯅꯤꯄꯨꯔꯒꯤ ꯍꯧꯖꯤꯛ ꯀꯌꯥꯟ ꯆꯥꯎꯈꯠꯂꯛꯄꯒꯤ ꯗꯔꯃꯥ ꯃꯌꯥꯝꯁꯦ ꯊꯣꯛꯅ ꯌꯥꯝꯈ꯭ꯔꯦ
ꯑꯅꯤ ꯑ ꯄꯁꯤ ꯌꯥꯝ ꯊꯣꯛꯂꯛꯏꯌꯦ ꯍꯧꯖꯤꯛꯀꯥꯟꯁꯦ ꯀꯩ ꯀꯩꯅꯣ ꯃꯤꯖꯦ ꯄꯩꯁꯥ ꯇꯥꯟꯅꯕ ꯍꯣꯠꯅꯕꯗ ꯀ ꯍꯥꯏꯇꯥꯔꯦ ꯀꯥꯡꯪꯁ ꯑꯃꯗ ꯁꯦꯝꯃ ꯊꯥꯒꯠꯅꯔꯤꯛꯅꯤ ꯑꯗꯒꯤ ꯀꯩꯅꯣ ꯉꯔꯥꯡꯁꯦ ꯚꯤꯗꯤꯑꯣ ꯑꯝ ꯊꯅꯦꯩꯌꯦ ꯑ ꯑꯉꯛꯄ ꯑꯃ ꯏꯇꯥꯎꯕꯨ ꯎꯔꯝꯒꯗ꯭ꯔꯥ ꯀꯩꯅꯣꯗꯤ ꯈꯪꯗꯦ ꯑꯁ ꯀꯩꯅꯣꯅꯤꯅꯦ ꯉꯥꯅꯅꯦ ꯉꯥꯅ ꯍꯧꯗꯣꯡꯁꯦ ꯆꯥꯔꯔ ꯃꯥꯣꯅꯦ ꯑꯁ ꯁꯥꯊꯤꯕꯅꯤ ꯍꯥꯏꯗꯤ ꯍꯧꯗꯣꯡꯅ ꯉꯥ ꯆꯥꯏꯗꯅ ꯑꯗꯣ ꯍꯧꯖꯤꯛꯀꯤꯗꯣ ꯑꯦ ꯑꯥꯏꯗꯤ ꯃꯥꯟꯗꯦ ꯍꯧꯖꯤꯛꯀꯤꯗꯣ ꯌꯥꯝꯅ ꯃꯌꯦꯛꯇꯣ ꯑꯦ ꯑꯥꯏꯒꯤ ꯄꯣꯠ ꯑꯣꯏꯗꯦꯕ ꯍꯧꯗꯣꯡꯒꯤ ꯃꯕꯨꯛ ꯉꯥ ꯃꯕꯨꯛꯁꯦ ꯌꯥꯝ ꯀꯪꯉꯦ
ꯑ
ꯉꯥꯥꯁ ꯌꯥꯝ ꯆꯥꯎꯋꯦꯕꯀꯣ ꯌꯥꯝ ꯆꯥꯎꯕ ꯍꯥꯏꯗꯤꯦ ꯌꯥꯝ ꯌꯥꯝ ꯊꯤꯅ ꯍꯦꯟꯅ ꯆꯥꯎꯈꯤꯕꯗꯤ ꯅꯠꯇꯦ ꯑꯗꯨꯑꯣꯏꯁꯨ ꯍꯧꯗꯣꯡꯗꯨꯒ ꯌꯦꯡꯅꯕꯗ ꯌꯥꯝꯅ ꯑꯣꯏꯊꯣꯛꯑꯣꯏꯗꯕ ꯄꯣꯠ ꯑꯃ ꯑꯣꯏꯅ ꯑꯣꯏꯕꯗꯣ ꯊꯧꯗꯣꯡ ꯃꯄꯨꯝꯩ ꯑꯧ ꯑꯧ ꯆꯥꯟꯅꯗꯕꯗꯣ
ꯑꯥ ꯑꯦ ꯑꯗꯨꯗꯤ ꯃꯇꯤꯛ ꯃꯒꯨꯟ ꯀꯟꯕ ꯁꯥꯗꯤ ꯑꯣꯏꯔꯝꯒꯅꯤ ꯉꯥ ꯑꯣꯏꯔꯒꯁꯨ
ꯉ ꯄꯥꯏꯕꯕꯨ ꯃꯥꯂꯤꯗ
ꯑꯥ
ꯀꯃꯥꯏ ꯀꯃꯥꯏ ꯇꯧꯕꯅꯣ ꯈꯪꯗꯣꯏꯅꯦ ꯃꯣꯏꯁꯦ ꯑꯗꯩꯗꯤ ꯀ ꯈꯪꯗꯦ ꯚꯗꯤꯑꯣꯁꯦ ꯄꯥꯡꯇꯦꯡꯗꯦꯅꯦ ꯍꯧꯖꯤꯛꯁꯤ ꯀꯅꯥꯝꯅ ꯀꯥꯂꯤꯁꯨꯨꯛꯅꯤꯅꯨꯡꯉꯥꯏ ꯀꯥꯂꯤꯁꯨꯨꯛꯅꯤ ꯒ꯭ꯌꯥꯟ ꯇꯥꯗꯦꯗ ꯐꯥꯕꯁꯤꯅ ꯀꯔꯤꯅꯣ ꯐꯠꯇꯕꯅ ꯀꯔꯤꯅꯣ ꯈꯪꯁꯤꯜꯂꯛꯇ꯭ꯔꯤꯅ
ꯑꯔ ꯅꯪ ꯒ꯭ꯌꯥꯟ ꯇꯥꯗꯦ ꯍꯥꯏꯗꯅ ꯍꯧꯖꯤꯛꯇꯤ ꯅꯍꯥꯒꯤ ꯋꯥ ꯉꯥꯛꯇꯁꯨ ꯂꯩꯇ꯭ꯔꯦꯅ ꯑꯍꯟ ꯍꯟꯨ ꯍꯟꯊꯤꯐꯥꯎꯗ ꯐꯦꯁꯕꯨꯛꯁ ꯂꯣꯏꯔꯦ
ꯃꯣꯅꯤꯇꯥꯏꯁ ꯇꯧꯕ ꯌꯥꯔꯗꯤ ꯑꯗꯨꯃꯛ ꯊꯥ ꯊꯥꯒꯠꯂꯛꯏ ꯏꯃꯨꯡ ꯏꯃꯨꯡ ꯃꯅꯨꯡ ꯀꯩꯗꯒꯤ ꯑꯁ ꯒ꯭ꯌꯥꯟꯇꯨ ꯇꯥꯔ ꯆꯥꯠꯔ
ꯃꯣꯏꯁꯨ ꯑꯗꯨꯗꯤ ꯄꯩꯁꯥꯁꯦ ꯄꯩꯁꯥꯒꯤ ꯃꯇꯥꯡ ꯑꯣꯏꯒꯗꯣꯏꯔꯥ ꯅꯠꯇ꯭ꯔꯒꯅ ꯃꯥꯒꯤ ꯃꯦꯃꯣꯔꯤ ꯑꯣꯏꯒꯗꯣꯏꯔꯥ ꯄꯇꯥ ꯊꯥꯒꯠꯗꯔꯦ ꯑꯗ ꯑꯃ ꯄꯩꯁꯥ ꯏꯁꯩꯥ ꯇꯥꯟꯥꯟꯕꯩ ꯍꯥꯏꯔꯗꯤ ꯐꯗꯤ ꯐꯩꯌꯦꯕꯣ ꯀꯨꯝꯍꯩ ꯑꯃ ꯑꯣꯏꯅ ꯇꯧꯔꯛꯏꯅꯦ
ꯃꯥꯅꯦ ꯑꯗꯨ ꯏꯀꯥꯏ ꯈꯪꯅꯗ꯭ꯔꯦ ꯁꯦꯡꯅ ꯍꯥꯏꯔꯕꯗ ꯊꯥꯏꯅꯗꯒꯤ ꯏꯀꯥꯏꯗꯕ ꯈꯪꯅꯕ ꯃꯌꯥꯝ ꯃꯥꯡꯊꯣꯛꯄ ꯀꯀꯥꯏꯗ ꯑꯗꯨꯒꯕꯗꯨꯗꯤ ꯂꯩꯇ꯭ꯔꯦ ꯍꯧꯖꯤꯛꯀꯥꯟꯗꯤ ꯂꯣꯏ ꯊ ꯊꯣꯛꯅꯤꯡꯉꯦ ꯑꯗꯨꯝ ꯁꯠ ꯁꯠ ꯁꯠ ꯃꯥꯏ ꯃꯥꯏ ꯎꯅꯤꯡꯕ ꯈꯣꯠꯅꯤꯡꯕꯁꯦ ꯍꯧꯖꯤꯛꯇꯤ ꯀꯩꯅꯣ ꯂꯩꯇꯔꯦ ꯍꯥꯏꯇꯥꯔꯦ ꯄꯟ ꯂꯩꯇ꯭ꯔꯦ ꯍꯥꯏꯒꯗ꯭ꯔꯥ ꯑꯗꯨꯝ ꯃꯥꯏ ꯃꯥꯏꯝ ꯇꯧ ꯂꯣꯏ ꯇꯧꯅꯔꯦꯑꯕ
ꯃꯥꯅꯤ ꯑꯗꯨꯗꯤ ꯀꯩꯅꯣꯁꯨ ꯍꯥꯏꯗꯤ ꯁꯣꯁꯤꯌꯦꯜ ꯃꯦꯗꯤꯌꯥ ꯌꯥꯝ ꯆꯥꯎꯈꯠꯂꯕꯅꯤ ꯃꯤꯅꯀꯣ
ꯑꯥ
ꯄꯗ ꯂꯣꯏꯅ ꯎꯒꯦ ꯇꯧꯒꯦ ꯁꯤ ꯂꯣꯏ ꯌꯥꯕꯒꯤ ꯐꯤꯕꯝ ꯑꯃ ꯂꯥꯛꯁꯜꯂꯛꯑꯦꯕ ꯍꯧꯖꯤꯛꯀꯤ
ꯃꯥꯅꯦ ꯃꯥꯅꯦ ꯍꯥꯏꯗꯤꯗꯤ ꯍꯤꯡꯕꯁꯨ ꯂꯥꯏꯁꯜꯂꯛꯑꯦ ꯑꯗꯨꯒ ꯈꯨꯗꯣꯡꯊꯤꯕꯒꯤ ꯆꯥꯡꯁꯨ ꯌꯥꯝ ꯋꯥꯡꯉꯦꯕ ꯃꯣꯏꯁꯦ
ꯃꯥꯅꯦ ꯁꯤꯒꯤ ꯀꯥꯟꯅꯕꯁꯨ ꯃꯌꯥꯝꯁꯨ ꯂꯩꯕꯖꯥꯠꯅꯤꯗ ꯑꯩꯈꯣꯏꯅ ꯐꯅ ꯁꯤꯖꯤꯟꯅꯔꯒꯗꯤꯀꯣ ꯑꯗꯨ ꯐꯠꯇꯅ ꯁꯤꯖꯤꯟꯅꯔꯛꯄꯁꯤꯗ ꯍꯦꯛꯇ ꯃꯌꯥꯝꯁꯦ ꯐꯠꯇꯕꯗꯧꯅ ꯂꯣꯏ ꯆꯦꯟꯊꯍꯟꯕꯗꯣ
ꯃꯥꯅꯦ ꯃꯥꯅꯤ ꯎꯝ ꯀꯩꯅꯣ ꯇꯧꯕꯁꯨꯨꯝꯕ ꯃꯊꯧ ꯇꯥꯏ ꯃꯣꯏꯁꯦ ꯍꯥꯏꯗꯤ ꯋꯥꯈꯜ ꯃꯄꯨꯡ ꯐꯥꯅ ꯍꯥꯏꯗꯤ ꯁꯤꯖꯟꯅꯕ ꯍꯩꯕ ꯃꯤꯁꯨ ꯃꯊꯧ ꯇꯥꯏ ꯏ ꯇꯔꯦꯅꯦꯀꯣ
ꯎ
ꯍꯥꯏꯗꯤ ꯇꯧꯕ ꯌꯥꯕꯅ ꯀꯩꯅꯣ ꯌꯥꯗꯕ ꯑꯗꯨꯅ ꯀꯩꯅꯣ ꯈꯪꯉꯒ ꯄꯥꯏꯕꯤꯔꯒꯗꯤ ꯅꯨꯡꯉꯥꯏꯅꯗꯕꯁꯨ ꯃꯌꯥꯝ ꯂꯩꯇꯕꯁꯨ ꯌꯥꯏ ꯍꯥꯏꯇꯥꯔꯦꯅꯦ
ꯑ ꯈꯔꯦꯒ ꯑ ꯁꯣꯁꯦꯜ ꯃꯦꯗꯤꯌꯥꯒꯤ ꯍꯥꯏꯗꯤ ꯀꯣꯆꯤꯡ ꯁꯦꯟꯇꯔ ꯀꯥꯏꯅ ꯊꯣꯛꯂꯛꯄꯁꯨ ꯀꯅꯥꯅ ꯈꯪꯕꯅꯣ
ꯑꯦ ꯊꯣꯛꯂꯛꯄ ꯅꯠꯇꯦꯕ꯭ꯔꯣ ꯇꯧꯔꯕꯗꯤꯅꯦ ꯍꯧꯖꯤꯛꯀꯥꯟ
ꯑꯣ ꯑꯁ ꯑꯩ ꯑꯗꯨꯃꯛꯇꯤ ꯈꯪꯖꯗ꯭ꯔꯤꯦꯅꯦ ꯑꯧ ꯀꯩꯀꯩ ꯊꯦꯡꯅꯕ ꯌꯥꯎꯔꯒꯦ
ꯍꯧꯖꯤꯛꯀꯥꯟ ꯃꯤ ꯁꯣꯁꯦꯜ ꯃꯦꯗꯤꯌꯥꯗ ꯀꯃꯥꯏꯅ ꯚꯗꯤꯑꯣ ꯊꯥꯒꯠꯀꯗꯒꯦ ꯈꯣꯠꯀꯗꯒꯦ ꯃꯤ ꯈꯣꯝꯒꯗꯒꯦ ꯈꯣꯠꯀꯗꯒ ꯑꯁ ꯌꯥꯝ ꯇꯧꯔꯤ ꯀꯩꯅꯣꯕ꯭ꯔꯣ ꯍꯧꯖꯤꯛꯀꯥꯟ ꯑꯍꯣꯡꯕꯕꯨ ꯁꯦꯂꯦꯕꯁꯇ ꯌꯥꯎꯗꯕ ꯑꯩꯈꯣꯏ ꯀꯩꯅꯣꯗ ꯇꯝꯗꯕ ꯃꯌꯥꯝ ꯍꯧꯖꯤ ꯊꯣꯛꯂꯛꯑꯦꯅ ꯑꯣꯥꯌꯥꯝ ꯊꯣꯛꯂꯛꯑꯦ ꯍꯥꯏꯇꯥꯔꯦꯅꯦ ꯑꯗꯨ ꯀ꯭ꯦꯛꯇꯔ ꯃꯌꯥꯝꯁꯨ ꯂꯩꯔꯦ ꯃꯣꯏ ꯃꯌꯥꯝ ꯑꯗꯨꯕꯨ ꯑꯣꯖꯥ ꯃꯣꯏꯁꯨ ꯑꯣꯖꯥ ꯑꯣꯏꯔꯦ ꯍꯥꯏꯇꯥꯔꯦ ꯁꯦꯡꯅꯥꯟ ꯃꯣꯏ ꯀꯌꯥꯝ ꯍꯩꯕ ꯍꯩꯕ ꯇꯧꯅꯣ ꯑꯗꯨꯗꯤ ꯑꯩ ꯈꯪꯖꯔꯨꯗ꯭ꯔꯦꯀꯣ ꯆꯨꯝꯎꯕꯅꯤꯀꯣ ꯍꯥꯏꯗꯤ ꯌꯨꯇꯨꯞꯁꯦ ꯀꯃꯥꯏ
ꯎꯝ ꯑꯗꯨ ꯑꯗꯨ ꯑꯩꯈꯣꯏꯅꯗꯤ ꯑꯩꯒꯤ ꯀꯟꯇꯦꯟ ꯀ꯭ꯔꯤꯌꯦꯇꯔ ꯑꯣꯏꯔꯨꯗꯕꯅꯤꯅ ꯀꯩꯅꯣꯕꯨꯗꯤ ꯍꯥꯏꯕ ꯑꯗꯣ ꯃꯣꯏꯁꯦ ꯄꯩꯁꯥꯁꯦ ꯌꯥꯝ ꯃꯤꯅ ꯚ꯭ꯌꯨꯒꯨꯝꯕ ꯂꯥꯏꯛꯀꯨꯝꯕ ꯌꯥꯝꯃꯒꯗꯤ ꯄꯩꯁ ꯌꯥꯝ ꯇꯥꯜꯂꯤ ꯍꯥꯏꯅꯤ ꯃꯣꯏꯖꯤꯛ
ꯑꯦ ꯇꯥꯂꯤꯗꯤꯕ꯭ꯔꯣ ꯀꯥꯏꯗꯒꯤꯗꯤ ꯚꯌꯨꯕꯨ ꯋꯥꯡꯕ ꯍꯦꯛ ꯌꯧꯧꯕꯗꯤ ꯑꯗꯨꯝ ꯄꯩꯁꯥꯁꯦ ꯑꯗꯨꯝ ꯁꯥꯕ ꯍꯧꯔꯛꯑꯗꯧꯅꯦ ꯃꯣꯏꯒꯤ ꯀꯩꯅꯣ ꯑꯣꯏꯔꯒ ꯃꯣꯏꯒꯤ ꯍꯟꯗ꯭ꯔꯦ ꯗꯣꯂꯔ ꯀꯩꯅꯣ ꯌꯧꯖ꯭ꯔꯒꯗꯤ ꯂꯧꯊꯣꯛꯄꯗꯤ ꯌꯥꯗꯦꯗꯤ ꯍꯥꯏꯗꯤ ꯃꯣꯏꯒꯤ ꯁꯃꯥꯏꯅ ꯂꯤꯃꯤꯠ ꯑꯃꯕꯨꯗꯤ ꯊꯝ ꯃꯖꯕꯖꯥꯅꯤ
ꯑꯣ ꯗꯣꯂꯔꯗ ꯂꯥꯛꯄꯅꯤꯅ ꯄꯩꯁꯥꯁꯦ ꯌꯥꯝ ꯆꯥꯎꯅ ꯂꯥꯛꯑꯝꯗꯣꯏꯅꯦꯕ ꯑꯗꯨꯁꯨ ꯑꯃꯨꯛ
ꯑꯦ ꯑꯗꯨ ꯕ꯭ꯔꯣ ꯑꯗꯨꯗꯤ ꯈꯦꯠꯅꯔꯦ ꯀꯩꯅꯣ ꯅꯥꯏꯟꯇꯤ ꯐꯥꯏꯚ ꯑꯗꯨꯒ ꯂꯨꯄꯥꯒꯅꯤ ꯃꯣꯏꯒꯤ ꯑꯩꯈꯣꯏꯒꯗꯤ ꯌꯦꯡꯅꯕꯗ ꯑꯗꯨꯗꯤ ꯅꯥꯏꯟꯇꯤ ꯐꯥꯏꯚ ꯅꯥꯏꯟꯇꯤ ꯐꯥꯏꯚꯇꯣ ꯀꯨꯟꯊ꯭ꯔꯥ ꯈꯛꯇꯪ ꯂꯥꯛꯀꯑꯣ ꯑꯗꯨꯝ ꯇꯔꯥ ꯈꯛ ꯂꯥꯛꯑꯣ ꯑꯗꯨꯝ ꯃꯤꯗꯨꯗꯤ ꯌꯥꯝ ꯀꯣꯝꯅ ꯂꯥꯛꯄꯗꯤ ꯑꯣꯏꯗꯣꯏꯅꯦ
ꯃꯥꯅꯦ ꯑꯁ ꯑꯗꯨꯁꯨ ꯑꯃꯨꯛ ꯋꯥꯈꯜꯁꯨ ꯑꯗꯨꯃꯥꯏꯅ ꯈꯜꯂꯛꯏꯅꯤꯅꯦ ꯑꯩꯗꯤ ꯗꯣꯂꯔꯅꯤꯅ ꯍꯧꯖꯤꯛꯀꯤ ꯗꯣꯂꯔꯁꯤꯁꯨ ꯑꯃ ꯆꯥꯎꯈꯠꯈ꯭ꯔꯦꯗꯅ ꯏꯟꯗꯤꯌꯥ ꯔꯨꯄꯤꯁꯀ ꯌꯦꯡꯅꯕꯗ ꯑꯗꯨꯅ ꯑ ꯑꯗꯨꯃꯥꯏꯅ ꯇꯧꯕꯁꯤꯕꯨ ꯀꯥꯟꯅꯒꯗ꯭ꯔꯥ ꯍꯥꯏꯗꯤ ꯑꯩꯈꯣꯏꯒꯤ ꯄꯩꯁꯥꯁꯦ ꯏꯟꯗꯤꯌꯥꯒꯤ ꯏꯀꯣꯅꯣꯃꯤꯒꯤ ꯄꯣꯠꯁꯤꯗ ꯑꯗꯨꯒꯨꯝꯕ ꯈꯔ ꯁꯦꯞ ꯇꯧꯔꯝꯒꯗ꯭ꯔꯅ ꯈꯜꯂꯤꯅꯤ
ꯑ ꯈꯜꯕ ꯍꯥꯏꯩꯗꯤ ꯒ꯭ꯔꯣ ꯇꯧꯝꯒꯗꯧ ꯃꯥꯜꯂꯦꯅ ꯈꯟꯕꯗ ꯍꯥꯏꯗꯤ ꯑꯟꯏꯝꯄ꯭ꯂꯣꯏꯃꯦꯟꯒꯤ ꯆꯥꯡꯁꯦ ꯈꯔꯗꯤ ꯑꯗꯨꯅꯗꯤ ꯀꯜꯂꯝꯒꯧ ꯃꯥꯜꯂꯦ ꯈꯟꯕꯗꯣ ꯍꯥꯏꯗꯤ ꯍꯣꯏ ꯑꯗꯨꯝꯕ ꯇꯧꯗꯕꯅ ꯇꯣꯉꯥꯟ ꯂꯩꯖꯈꯒ꯭ꯔꯁꯨ ꯑꯇꯧꯕ ꯀꯥꯡꯕꯨꯗꯗꯤ ꯃꯗꯨꯅ ꯀꯥꯟꯅꯔ ꯀ ꯈ ꯍꯥꯏꯗꯤ ꯃꯣꯏ ꯌꯨꯇꯨꯕꯀꯤ ꯚꯗꯤꯑꯣ ꯍꯥꯏꯕ ꯑꯃꯁꯨ ꯂꯩꯖꯔꯦ ꯑꯗꯒꯤ ꯑꯦꯁ ꯅꯨꯡ ꯃꯌꯥꯝ ꯑꯃꯁꯨ ꯐꯪꯉꯤꯗꯅ ꯀꯥꯟꯅꯕꯩꯗꯤ ꯒ꯭ꯔꯣꯠꯀꯤꯗꯤ ꯑꯗꯨꯝ ꯐꯖꯅ ꯂꯩ ꯂꯩꯕ ꯖꯥꯠꯅꯤ ꯍꯥꯏꯗꯤ ꯃꯣꯏꯒꯤ ꯄ꯭ꯂꯦꯠꯐꯣꯝꯗꯨꯅ ꯑꯗꯨꯝ ꯃꯣꯏꯒꯤꯗꯤ ꯑꯗꯨꯝ ꯑꯗꯨꯃꯥꯏꯅ ꯑꯗꯨꯝ ꯇꯧꯔꯒꯗ꯭ꯔꯥ ꯈ ꯂꯩ ꯑꯅ ꯈꯟꯕꯅ ꯁꯨꯃꯥꯏꯗꯤ ꯃꯅꯤꯄꯨꯔꯗ ꯂꯩꯕ ꯌꯨꯇꯨꯕ ꯇꯧꯧꯕꯔꯒꯩꯁꯦ ꯂꯥꯏꯔꯦ ꯍꯥꯏꯕꯗꯤ ꯑꯝꯇ ꯇꯥꯗ꯭ꯔꯦꯕ ꯇꯧꯈꯤꯕꯗꯒꯤ
ꯍꯣꯏ ꯃꯣꯏ ꯑꯗꯨꯝ ꯑꯩꯈꯣꯏ ꯌꯨꯇꯨꯕꯀ ꯚꯤꯗꯤꯑꯣꯒ ꯌꯦꯡꯕꯁꯦ ꯌꯥꯝ ꯅꯨꯡꯉꯥꯏꯕꯁꯨ ꯌꯥꯎꯔꯤꯕꯑ ꯃꯣꯏ ꯋꯥꯊꯤ ꯋꯥꯇꯣꯏꯁꯨ ꯁꯨꯔꯒ ꯉꯥꯏꯍꯥꯛ ꯉꯥꯏꯍꯥꯛ ꯄꯣꯊꯥꯕꯒꯤ ꯌꯦꯡꯕꯗꯁꯨ ꯀꯩ ꯍꯥꯏꯅꯤ ꯉꯥꯏꯍꯥꯛꯀꯤ ꯀꯨꯝꯍꯩ ꯑꯃ ꯑꯣꯏꯔꯨꯕ ꯑꯗꯩꯗꯤ ꯍꯧꯖꯤꯛꯀꯥꯟ ꯐꯤꯂꯝꯗꯗꯤ ꯑꯃꯨꯛ ꯐꯤꯂꯝ ꯌꯦꯡꯒꯦꯕꯨ ꯍꯥꯏꯔꯗꯤ ꯄꯩꯁꯥ ꯊꯤꯕꯒꯤ ꯄꯩꯁꯥ ꯄꯩꯁꯥ ꯇꯤꯀꯦꯠ ꯀꯛꯇ꯭ꯔꯒꯗꯤ ꯌꯦꯡ ꯌꯥ ꯌꯥꯗꯦꯅ ꯇꯧꯅꯔꯕꯅꯤꯅ ꯑꯃꯔꯣꯝꯗ ꯄꯩꯁꯥ ꯂꯩꯖꯗꯕ ꯃꯤ ꯈꯔꯒꯤꯗꯤ ꯑꯃꯨꯛ ꯅꯨꯡꯉꯥꯏꯖꯗꯣꯏꯅꯦꯕꯁꯦ
ꯃꯥꯅꯦ ꯑꯗꯨꯕꯨꯗꯤ ꯑꯩꯈꯣꯏ ꯃꯅꯤꯄꯨꯔ ꯐꯤꯂꯝꯁꯨ
ꯎ
ꯀꯟꯅꯕꯨꯗꯤ ꯀꯩꯅꯣ ꯇꯧꯔꯣꯏ ꯑꯗꯨ ꯑꯣꯏꯇꯥꯔꯁꯨ ꯀꯩꯅꯣꯅ ꯍꯥꯏꯗꯤ ꯈꯪꯗꯦ ꯃꯣꯏꯒꯤ ꯐꯤꯂꯝꯒꯤꯁꯨ ꯑꯗꯨꯝ ꯀ꯭ꯋꯥꯂꯤꯇꯤꯗꯤ ꯑꯗꯨꯝ ꯈꯔꯗꯤ ꯋꯥꯠꯂꯦ ꯍꯥꯏꯗꯤ ꯀꯩꯅꯣꯅꯕꯨꯛ ꯑꯗꯨꯝ ꯍꯥꯏꯗꯤ ꯌꯨꯇꯨꯕꯅꯕꯨꯨꯛ ꯌꯦꯡ ꯅꯨꯡꯉꯥꯏꯕꯁꯨ ꯑꯗꯨꯝ ꯌꯥꯎꯔꯛꯇꯕ ꯅꯠꯇꯦ ꯍꯥꯏꯇꯥꯔꯦꯅꯦ ꯀ ꯌꯦꯦꯟꯕ ꯑꯦꯛꯇꯔꯁꯦ ꯃꯣꯏꯒꯤ ꯀꯩ ꯍꯥꯏꯅꯤ ꯇꯦꯂꯦꯟ ꯂꯩꯕꯁꯅ ꯌꯨꯇꯨꯕ ꯇꯧꯕ ꯀꯥꯡꯕꯨꯁꯨ ꯑꯗꯨꯝ ꯌꯥꯎꯋꯦꯕ
ꯑꯥ ꯌꯥꯎꯋꯦ
ꯑꯩꯈꯣꯏ ꯃꯅꯤꯄꯨꯔ ꯐꯤꯂꯝꯒꯤꯁꯨ ꯍꯥꯏꯗꯤ ꯅꯝꯕꯨꯗꯤ ꯅꯕꯤꯦꯝꯕ ꯑꯗꯨ ꯑꯣꯏꯇꯥꯔꯁꯨ ꯀ꯭ꯋꯥꯂꯤꯇꯤ ꯂꯩꯇꯕ ꯀꯩꯅꯣ ꯑꯣꯏꯕ ꯍꯥꯏꯅꯤ ꯅꯅ ꯑꯩꯈꯣꯏ ꯃꯅꯤꯄꯨꯔ ꯐꯤꯂꯝꯗꯤꯅꯨꯡꯁꯤ ꯅꯨꯡꯉꯣꯟꯒꯨꯝꯕꯗ ꯌꯥꯝ ꯀꯩꯅꯣ ꯇꯧꯋꯦꯕ ꯋꯥꯔꯤꯁꯦ
ꯍꯣꯏ ꯍꯣꯏ ꯐꯦꯃꯤꯂꯤꯒꯤ ꯑꯗꯩ ꯅꯨꯡꯁꯤ ꯅꯨꯡꯉꯣꯟꯒꯤ ꯑꯗꯨ ꯈꯛꯇꯪ ꯇꯧ ꯂꯩꯌꯦ
ꯀꯥꯟꯅꯕ ꯌꯥꯕ ꯍꯥꯏꯗꯤ ꯑꯗꯨꯃꯥꯏꯅ ꯅꯝꯃꯒꯗꯤ ꯐꯤꯂꯝꯗꯨꯁꯨ ꯈꯔ ꯌꯦꯡꯒꯗꯧꯕ ꯍꯥꯏꯗꯤ ꯁꯝꯅ ꯍꯥꯏꯔꯒ ꯍꯣꯠꯅꯈꯤ ꯃꯨꯡ ꯀꯥꯏꯅ ꯇꯧꯕ ꯑꯗꯣ ꯑꯗꯨꯝ ꯃꯌꯥꯝ ꯌꯦꯡꯅꯈꯤꯗꯗꯕꯣ
ꯃꯥꯅꯦ ꯃꯥꯅꯦ ꯑꯗꯨꯒꯨꯝꯕ ꯈꯔ ꯍꯥꯏꯗꯤ ꯑꯥꯏꯗꯤꯌꯥ ꯂꯩꯕ ꯈꯔ ꯄꯨꯊꯣꯛꯑꯒꯗꯤ ꯃꯤꯁꯤꯡꯁꯦ ꯋꯥꯈꯜ ꯂꯧꯁꯤꯡ ꯂ ꯑꯣꯏꯒꯗꯕ ꯁꯤ ꯅꯨꯡꯁꯤꯠ ꯅꯨꯡꯉꯣꯟꯗ ꯇꯧꯕꯁꯤꯗ ꯕꯦꯔꯥ ꯈꯔ ꯊꯥꯅꯕꯖꯥꯠꯅꯤ
ꯃꯥꯅꯤ ꯃꯥꯅꯤ ꯑꯗꯨꯗꯤ ꯀꯗꯤ ꯀꯥꯟꯅꯕꯗꯤ ꯑꯣꯏꯗꯦꯗꯅ ꯍꯣꯏ ꯏꯊꯜꯂꯛꯄ ꯅꯍꯥꯨꯒꯤꯗꯕꯨꯗꯤ ꯍꯣꯏ ꯌꯦꯡꯅꯤꯡꯕ ꯃꯤ ꯅꯨꯡꯉꯥꯏ ꯑꯩꯣꯏ ꯑꯍꯜ ꯂꯕ ꯌꯦꯡ ꯃꯣꯏ ꯌꯥꯝꯕ ꯍꯥꯏꯕ ꯇꯥꯔꯗꯤ ꯃꯗꯨꯕꯨ ꯑꯣꯏꯗꯦꯕ
ꯑꯣ ꯑꯗꯨꯅꯤ ꯑꯗꯨ ꯏꯇꯥꯎ ꯑꯩꯁꯦ ꯏꯟꯖꯥꯡ ꯀꯟꯅ ꯁꯦꯝꯒꯦ ꯇꯧꯔꯤꯌꯦ ꯑꯩ ꯑꯃꯨꯛ ꯊꯝꯃꯤꯒꯦ ꯍꯣꯔꯦꯟ ꯑꯃꯨꯛ ꯇꯧꯔꯛꯀꯦ
ꯌꯥꯏꯌꯦ ꯌꯥꯏꯌꯦ ꯁꯣꯡꯗꯣꯛ ꯊꯣꯡꯗꯣꯛ ꯍꯪꯉꯨ ꯍꯤꯟꯖꯥꯡꯨꯛ ꯀꯥꯔꯒ ꯆꯥꯗꯣꯏ ꯁꯣꯔꯣꯛ ꯐꯖꯅ ꯊꯣꯡꯉꯒ ꯆꯥꯊꯣꯛꯑꯗ ꯇꯧꯔꯁꯤ ꯍꯣꯏ ꯍꯣꯏ